ꯑꯥꯎ ꯇꯥꯏ ꯃꯔꯨꯞ ꯇꯥꯏ ꯇꯥꯏ ꯃꯔꯨꯞꯄꯨ ꯅꯨꯡꯉꯥꯏꯕ꯭ꯔꯣ ꯀꯃꯥꯏꯅ ꯇꯧꯔꯤꯒꯦ
ꯅꯨꯡꯉꯥꯏꯔꯤ ꯃꯔꯨꯞ ꯃꯔꯨꯞꯇꯤ
ꯃꯔꯨꯞ ꯑꯩꯁꯨ ꯅꯨꯡꯉꯥꯏꯔꯤ ꯃꯔꯨꯞ ꯃꯔꯨꯞ ꯑꯗꯨꯅꯤ ꯎꯗ ꯀꯨꯏꯔꯦ ꯃꯔꯨꯞ ꯋꯥꯔꯤ ꯁꯥꯟꯅ ꯇꯧꯧꯕꯅꯤ ꯀꯨꯏꯔꯦ
ꯎꯝ ꯎꯝ ꯀꯏꯦ ꯀꯨꯏ ꯃꯔꯨꯞ ꯋꯥ ꯁꯥꯟꯅꯒꯤꯗꯨ ꯍꯧꯖꯤꯛ ꯀꯨꯏꯔꯦ ꯏꯁꯥ ꯏꯁꯥꯒꯤ ꯊꯕꯛ ꯏꯪꯈꯥꯡ ꯇꯧꯅꯤꯡꯉꯤꯗꯀꯣ
ꯆꯨꯝꯃꯤ ꯉꯁꯤꯁꯤ ꯁꯨꯇꯤ ꯑꯣꯏꯦꯗ ꯃꯔꯨꯞ ꯑꯩꯗꯣ ꯊꯕꯛꯀꯤ ꯑꯗꯨꯒꯤ ꯑꯁ ꯃꯔꯨꯠꯇ ꯄꯥꯎ ꯐꯣꯟ ꯇꯧꯒꯦꯗ ꯀꯥꯎ ꯇꯧꯔꯛꯏꯅꯤꯅꯦ
ꯌꯥꯏ ꯌꯥꯏ ꯃꯔꯨ ꯑꯣꯏꯅ ꯑꯃꯨꯛ ꯍꯥꯡ ꯀꯥꯟꯗ ꯁꯨꯃꯥꯏꯅ ꯈꯔ ꯈꯔ ꯁꯥꯟꯅꯕꯁꯤꯅ ꯐꯔꯅꯤ ꯃꯔꯨꯄ ꯄꯥꯎ ꯁꯨꯝꯕ ꯄꯥꯎ ꯁꯨꯝ ꯄꯥꯎ ꯍꯣꯟꯗ ꯋꯥꯔꯤ ꯈꯔ ꯈ ꯂꯤ ꯃꯔꯛ ꯃꯔꯛꯇ ꯀꯔꯤ ꯀꯔꯤ ꯄꯥꯎ ꯐꯥꯎꯅꯔꯒ ꯑꯋꯥꯠ ꯑꯄꯥ ꯀꯔꯤ ꯀꯔꯤ ꯀꯃꯥꯏꯅ ꯇꯧꯔꯤ ꯀꯃꯥꯏ ꯀꯃꯥꯏꯅ ꯂꯩꯅꯔꯤꯒꯗꯣ ꯍꯪꯕꯗꯨ ꯐꯔꯤꯕ
ꯃꯥꯅꯤ ꯃꯥꯅꯤ ꯁꯨꯝꯃꯦ ꯑꯗꯨꯗꯤ ꯃꯔꯗꯨꯁꯨ ꯊꯕꯛ ꯆꯤꯟꯕꯅꯤꯅ ꯑꯁ ꯑꯩꯅ ꯐꯣꯟ ꯇꯧꯔꯛꯕ꯭ꯔꯣ ꯑꯃꯨꯛ ꯑꯦ ꯄꯥꯏꯔꯛ ꯑꯣꯏꯗ꯭ꯔꯥꯗ ꯈꯜꯂꯝꯃꯤꯅꯦ ꯀꯔꯤ ꯀꯔꯤ ꯃꯊꯦꯜ ꯆꯥꯔꯒꯦ ꯉꯁꯤꯕꯨ ꯃꯔꯨꯞꯄꯨ
ꯑꯁ ꯃꯔꯨꯞ ꯉꯁꯤꯗꯤ ꯏꯟꯁꯥꯡꯁꯤ ꯈꯔ ꯍꯥꯎꯖꯤꯟꯈ꯭ꯔꯦ ꯑꯌꯨꯛꯇꯨ ꯊꯕꯛ ꯈꯔ ꯋꯥꯅ ꯁꯨꯔꯨꯕ ꯅꯣꯡ ꯀꯩ ꯀꯩ ꯄꯠꯂꯤ ꯄꯠꯂꯤ ꯈꯦꯠꯂꯤꯗ ꯄꯣꯠ ꯆꯩ ꯈꯔ ꯊꯥꯒꯦꯅ ꯍꯤꯡꯒꯣꯟꯜꯗꯨ ꯈꯔ ꯀꯣꯏꯊꯣꯛꯑꯒ ꯄꯣꯠ ꯆꯩ ꯈꯔ ꯊꯥꯕ ꯍꯥꯏꯇꯥꯔꯦ꯫ ꯑꯗꯨꯒꯤ ꯑꯁ ꯌꯨꯝꯗ ꯂꯣꯏꯕ ꯌꯦꯟ ꯃꯩꯇꯩ ꯌꯦꯟ ꯑꯃ ꯂꯩ꯫
ꯍ
ꯈꯔ ꯀꯨꯏꯔ ꯈꯔꯖꯨ ꯂꯝꯁꯨ ꯈꯔ ꯍꯦꯟꯕ ꯀꯩꯅꯣ ꯍꯥꯏꯗꯤ ꯑꯩꯈꯣꯏꯒꯤ ꯃꯅꯥ ꯃꯁꯤꯡ ꯍꯦꯛꯇ ꯆꯥꯊꯣꯛ ꯇꯨꯏ ꯈꯣꯠꯀꯥꯏꯗꯨꯏ ꯇꯧꯕ꯫
ꯑꯗꯨꯒꯤ ꯑꯗꯨ ꯑꯣꯏꯅ ꯃꯁꯤꯗꯤ ꯄꯣꯠ ꯆꯩꯒ ꯊꯥꯕ ꯃꯁꯤ ꯁꯣꯏ ꯕꯦꯔꯥ ꯀꯥꯔ ꯅꯦꯅ ꯑꯗꯨꯝ ꯑꯗꯨꯃ ꯌꯦꯟꯗꯣ ꯐꯖꯅ ꯊꯣꯡꯉ ꯆꯥꯔꯦ ꯃꯔꯨꯞ ꯍꯥꯎꯔꯦꯍꯦ꯫
ꯃꯔꯨꯞ
ꯍꯣꯏ ꯍꯥꯎꯋꯦ ꯇꯥꯎ ꯍꯥꯏꯗꯤ ꯃꯍꯥꯎ ꯐꯖꯅ ꯂꯩꯔꯦ ꯍꯥꯏꯗꯤ ꯑꯩꯈꯣꯏꯗꯤ ꯑꯈꯣꯏꯒꯤ ꯌꯦꯟ ꯍꯥꯏꯔꯦꯗꯅ꯫ ꯂꯣꯀꯦꯟꯒꯤ ꯌꯦꯟ ꯍꯥꯏꯔꯦꯗꯅ꯫ ꯈꯣꯏꯒꯤ ꯃꯥꯅꯗ ꯗꯕ ꯐꯩ
ꯍꯥꯎꯕꯅꯤꯅꯦ ꯂꯣꯀꯦꯟꯒꯤ ꯑꯩꯈꯣꯏꯒꯤ ꯌꯦꯟꯁꯦ ꯑꯩꯈꯣꯏꯒꯤ ꯇꯩꯒꯤ ꯌꯦꯟ ꯍꯥꯎꯕꯅꯤ ꯑꯗꯣ ꯃꯔꯨꯞꯄꯨ ꯍꯧꯖꯤꯛ ꯀꯔꯤ ꯀꯔꯤ ꯍꯣꯠꯅꯔꯤꯒꯦ ꯀꯃꯥꯏ ꯀꯃꯥꯏ ꯇꯧꯔꯤꯒꯦ? ꯏꯛꯖꯥꯝ ꯅꯨꯡꯖꯤꯝꯅ ꯀꯃꯥꯏ ꯀꯃꯥꯏ ꯇꯧꯒꯦ?
ꯍꯧꯖꯤꯛꯀꯥꯟꯁꯤ ꯏꯟꯖꯥꯡ ꯅꯨꯡꯖꯥꯡ ꯀꯩ ꯀꯩ ꯍꯣꯠꯅꯔꯤ ꯈꯔ ꯈꯔ ꯌꯦꯡꯉꯦ ꯍꯥꯏꯅ ꯌꯨꯝꯒꯤ ꯃꯇꯦꯡ ꯈꯔ ꯈꯔ ꯄꯥꯡ ꯑꯃꯛ ꯑꯗꯒꯤ ꯑꯦꯛꯖꯥꯝ ꯒꯤ ꯅꯨꯡꯊꯤꯟ ꯅꯨꯡꯊꯤꯟ ꯑꯃꯛ ꯏꯟꯖꯥꯡ ꯈꯔ ꯄ ꯃꯇꯝꯖꯦ ꯍꯧꯒꯤ ꯈꯪꯍꯧꯗꯦ ꯅꯣꯡꯃꯒꯥꯏꯖꯤꯗꯤ ꯀꯔꯤꯝ ꯈꯪꯍꯧꯗꯦ ꯃꯇꯝ ꯗꯣꯔꯣ ꯗꯣꯔꯣ ꯗꯣꯔꯣ ꯗꯣꯔꯣ ꯆꯠ
ꯁꯃꯦ ꯁꯃꯦ
ꯃꯔꯨꯞꯇꯤ ꯀꯔꯤ ꯀꯔꯤ ꯀꯃꯥꯏ ꯀꯃꯥꯏꯅ ꯇꯧꯔꯤꯕ ꯍꯧꯖꯤꯛꯀꯥꯟꯖꯤꯕꯨ?
ꯃꯔꯨꯞ ꯑꯩꯁꯨ ꯀꯩꯅꯣ ꯇꯧꯔꯦ ꯍꯟꯗꯛꯇꯣ ꯊꯕꯛ ꯑꯃ ꯑꯩꯈꯣꯏꯒꯤ ꯑꯩꯈꯣꯏꯒꯤ ꯍꯥꯏ ꯇꯥꯔꯦ ꯌꯥꯝꯕꯨꯗꯤ ꯆꯥꯎꯗꯦ ꯍꯥꯏ ꯇꯥꯔꯦ ꯑꯩꯈꯣꯏꯒꯤ ꯄꯤꯛꯅ ꯁꯤꯟꯖꯔꯒ ꯑꯩꯈꯣꯏꯒꯤ ꯗꯨꯀꯥꯟꯗ ꯕꯖꯥꯔꯗ ꯍꯥꯏ ꯇꯥꯔꯦ
ꯎꯝ ꯎꯝ
ꯗꯨꯀꯥꯟ ꯑꯃ ꯍꯥꯡꯉꯦ ꯃꯊꯛꯇꯣ ꯅꯧꯅ ꯍꯥꯏꯇꯥꯔꯦ ꯑꯗꯨꯗ ꯀꯩꯅꯣ ꯇꯧꯔꯒ ꯑꯗꯨꯝ ꯂꯩꯔꯤ ꯍꯥꯏ ꯇꯥꯔꯦ ꯍꯥꯡꯉꯒ ꯐꯤ ꯅꯨꯡ ꯌꯣꯜꯂꯒ ꯍꯥꯏ ꯇꯥꯔꯦ ꯑꯗꯣ ꯉꯁꯤꯗꯤ ꯀꯩꯅꯣ ꯇꯧꯔꯁꯦ ꯁꯨꯇꯤ ꯂꯧꯔꯁꯦꯗ ꯑꯩꯈꯣꯏꯗ ꯑꯩꯈꯣꯏꯒꯤ ꯗꯨꯀꯥꯟ ꯌꯥꯎꯃꯤꯟꯅ ꯃꯤꯗꯨ ꯇꯔꯣ ꯂꯧꯕ ꯆꯥꯛ ꯃꯆꯥꯁꯦꯗ ꯑꯁꯤꯗꯣ ꯍꯥꯏꯅꯕ ꯑꯗꯨꯃꯥꯏꯅ ꯇꯧꯔꯒ ꯁꯨꯇꯤ ꯂꯧꯔꯦ ꯉꯁꯤ ꯁꯤꯗꯤ
ꯐꯕ ꯋꯥꯅꯤꯅꯦ ꯃꯔꯨꯞ ꯗꯨꯀꯥꯟ ꯍꯥꯡꯉꯗꯤ ꯌꯥꯝ ꯐꯔꯦ ꯀꯩꯅꯣ ꯗꯨꯀꯥꯟ ꯍꯧꯖꯤꯛꯀꯥꯟꯖꯦ ꯗꯨꯀꯥꯟ ꯐꯥꯡꯕ ꯄꯩꯁꯥ ꯑꯃ ꯐꯪꯉꯤ ꯀꯩꯅꯣ
ꯎ ꯍꯌꯦꯡ ꯑꯗꯨꯗꯤ ꯃꯔꯨꯞꯀꯤꯁꯨ ꯍꯌꯦꯡ ꯐꯤꯔꯣꯟꯜ ꯀꯩꯀꯩ ꯑꯄꯥꯝꯕ ꯂꯩꯅꯤꯡꯕ ꯂꯩꯔ ꯑꯗꯨꯝ ꯍꯥꯏꯔꯛꯑꯣ ꯑꯗꯨꯝ ꯍꯥꯏꯗꯤ ꯃ ꯑꯄꯥꯝꯕꯗꯣ ꯑꯗꯨꯝ ꯂꯩꯔꯅꯦꯕ ꯍꯧꯖꯤꯛꯇꯤ
ꯌꯥꯏ ꯌꯥꯏꯌꯦ ꯑꯩꯁꯨ ꯗ꯭ꯔꯦꯁꯀ ꯂꯩꯗꯕ ꯀꯨꯏꯔꯕꯅꯤ ꯅꯣꯡꯃꯨꯛꯇ ꯃꯔꯨꯞꯛꯇꯨꯗ ꯂꯥꯛꯑꯒ ꯈꯔ ꯍꯣꯡꯕ ꯌꯥꯗꯦꯅꯦ ꯃꯔꯨꯞꯛꯇ ꯈꯔ ꯍꯣꯡ ꯍꯣꯡ ꯄꯤꯕꯤ
ꯍꯣꯏ ꯄꯤꯗꯅꯤ ꯍꯥꯄꯤꯗ ꯍꯧꯖꯤꯛ ꯀꯥꯂꯦꯟ ꯊꯥꯁꯨ ꯃꯇꯝꯅꯤꯅ ꯍꯥꯏꯇꯥꯥꯔꯦ ꯃꯔꯨ ꯑꯣꯏꯅ ꯑꯄꯥꯝꯕ ꯑꯩꯈꯣꯏꯒꯤ ꯇꯤꯁꯥꯔ ꯑꯣꯏꯔꯁꯨ ꯑꯩꯈꯣꯏꯒꯤ ꯍꯥꯞꯄꯤꯟ ꯑꯣꯏꯔꯁꯨ ꯐꯖ ꯐꯖꯕ ꯑꯅꯧ ꯑꯅꯧꯕ ꯌꯥꯝ ꯂꯥꯛꯑꯦꯕ ꯍꯧꯖꯤꯛ ꯐꯕ ꯍꯥꯏ ꯍꯥꯏ ꯇꯔꯦꯅꯦ ꯄꯣꯠ ꯑꯐ ꯑꯐꯕ ꯌꯥꯝ ꯑꯗꯨꯅ ꯃꯔꯨꯞ ꯎꯕꯅ ꯁꯨꯝ ꯈꯪꯉꯅꯦꯕ ꯂꯥꯛ ꯑꯄꯥꯝ ꯄꯄꯥꯝꯕ ꯌꯦꯡꯕ ꯂꯥꯛꯑꯣ
ꯌꯥꯏ ꯌꯥꯏ ꯃꯔꯨꯞ ꯑꯗꯨꯅꯤꯅꯦ ꯌꯥꯝ ꯐꯕ ꯊꯕꯛꯅꯤꯅꯦ ꯃꯔꯨꯞ ꯑꯗꯨꯗꯤ ꯑ ꯃꯔꯨꯞ ꯄꯩꯁꯥ ꯅꯨꯡꯁꯥꯗꯤ ꯑꯗꯨꯝ ꯈꯔꯗꯤ ꯌꯦꯡꯕꯗꯤ ꯐꯟ ꯇꯧꯔꯝꯃꯅꯤꯅ ꯃꯔꯨꯛ
ꯎꯝ ꯍꯣꯏ ꯍꯣꯏ ꯑꯗꯨꯃꯥꯏꯅ ꯍꯥꯏꯇꯥꯔꯦ ꯐꯪꯉꯦ ꯑꯗꯨꯝ ꯄꯣꯠꯁꯤ ꯁꯤ ꯌꯥꯝ ꯁꯤꯠꯄ ꯅꯨꯃꯤꯠꯁꯨ ꯌꯥꯏ ꯑꯗꯨꯝ ꯍꯧꯖꯤꯛꯄꯨꯗꯤ ꯑꯗꯨꯝ ꯌꯥꯝ ꯁꯤꯠꯄ ꯑꯣꯏꯗꯦ ꯍꯥꯏꯇꯥꯔꯦ ꯃꯔꯨꯞ ꯁꯥꯕꯅꯤꯅꯀꯣ ꯃꯤꯉꯩꯁꯦ ꯑꯩꯈꯣꯏꯒꯤ ꯄꯣꯠꯂꯦꯛ ꯆꯩ ꯂꯥꯛꯄꯁꯦ ꯀꯌꯥ ꯂꯥꯛꯅ ꯅꯠꯇ꯭ꯔꯦꯕ ꯁꯥꯕ ꯆꯊꯣꯛ ꯇꯕ ꯈꯪꯗꯦ ꯍꯣꯏ ꯅꯣꯡ ꯐꯥꯗꯣꯛꯀꯨꯝꯕꯕꯨꯗꯤ ꯂꯥꯛꯏ ꯑꯗꯨꯝ ꯍꯞꯇꯥꯃꯨꯛꯇ ꯍꯥꯏꯇꯥꯔꯦ ꯅꯨꯃꯤꯠ ꯍꯨꯝꯅꯤ ꯃꯔꯤꯅꯤꯒꯨꯝꯕ ꯍꯥꯏꯇꯥꯔꯦ ꯅꯨꯡꯇꯤꯒꯤꯗꯤ ꯑꯗꯨꯝ ꯕꯥꯕꯦꯠꯁꯤꯠ ꯄ ꯑꯣꯏꯗꯦꯕ ꯅꯝꯍꯥꯏ ꯍꯥꯏꯇꯥꯔꯦ ꯄꯣꯠꯁꯦ
ꯃꯥꯅꯤ ꯃꯥꯅꯤ ꯑꯗꯨꯕꯨꯗꯤ ꯆꯨꯝꯃꯤꯅꯤ ꯊꯕꯛ ꯍꯥꯏꯁꯤꯕꯨ ꯅꯣꯡꯃꯗ ꯑꯃꯨꯛ ꯈꯔ ꯄꯣꯠꯁꯤꯠ ꯐꯅꯤ ꯅꯣꯡꯃ ꯅꯣꯡ ꯄꯨꯠꯁꯤ ꯈꯔ ꯋꯥꯠꯅꯤ ꯑꯗꯨꯃꯥꯏꯅ ꯈꯔ ꯇꯧꯗ꯭ꯔꯗꯤ ꯅꯨꯡꯇꯤ ꯈꯨꯗꯤꯡꯒꯤ ꯄꯣꯠꯁꯤꯠ ꯐꯕꯁꯨ ꯌꯥꯕ ꯅꯠꯇꯦ ꯇꯨꯔꯤꯁꯟꯒꯤ ꯄꯣꯠꯁꯤ ꯐꯠꯇꯕꯁꯨ ꯌꯥꯎꯔꯗꯗꯤ ꯏꯁꯣꯔꯅ ꯇꯝꯕꯀꯣ
ꯃꯥꯅꯤ ꯃꯥꯅꯤ ꯑꯗꯨꯅꯤ
ꯈꯔ ꯈꯔ ꯄꯤꯔꯛꯄ ꯈꯔ ꯈꯔ ꯆꯥꯕ ꯊꯛꯄ ꯋꯥꯠꯇꯅꯕ ꯈꯔ ꯈꯔ ꯂꯦꯝꯃꯤꯗꯣ ꯐꯅꯤ ꯃꯔꯨꯞ ꯌꯥꯝ ꯑꯍꯦꯟꯕꯁꯨ ꯄꯥꯝꯝꯕꯅꯨ ꯍꯥꯏꯗꯤ ꯃꯇꯝꯅ ꯄꯨꯔꯛꯀꯗꯕꯅꯤ ꯑꯍꯦꯟꯕꯗꯗꯤ
ꯃꯥꯅꯦ ꯑꯗꯨꯅꯦ ꯍꯥꯏꯗꯤ ꯐꯤꯔꯣꯟ ꯍꯥꯏꯁꯤꯗꯕꯨ ꯁꯝꯅꯕꯨ ꯑꯗꯨꯝ ꯑꯃꯨꯛꯇꯪ ꯂꯩꯈꯤꯗꯗꯤ ꯄꯨꯟꯅ ꯀꯨꯏꯅ ꯆꯠꯄꯅꯤꯗꯣ
ꯎꯝ
ꯄꯣꯠ ꯁꯤꯠꯄꯁꯨ ꯑꯗꯨꯝ ꯍꯧꯖꯤꯛꯇꯤ ꯑꯗꯨꯝ ꯈꯤꯇꯪ ꯀꯩꯅꯣ ꯇꯧꯔꯤ ꯍꯥꯏ ꯇꯔꯦ ꯍꯌꯦꯡ ꯍꯔꯥꯎ ꯀꯨꯝꯍꯩꯒꯨꯝꯕ ꯂꯥꯛꯄ ꯃꯇꯝ ꯑꯗꯨꯗ ꯑꯃꯨꯛ ꯍꯦꯟꯅ ꯁꯤꯠꯄ ꯍꯥꯏ ꯇꯥꯔꯦ
ꯌꯥꯏ ꯌꯥꯏ ꯍꯣꯏꯅꯦ ꯍꯔꯥꯎ ꯀꯨꯍꯩ ꯃꯇꯝꯗꯗꯤ ꯃꯔꯨꯞꯀꯤ ꯃꯔꯨꯞꯀꯤꯗꯨ ꯂꯥꯛꯑꯒ ꯑꯩꯁꯨ ꯄꯣꯠ ꯌꯣꯟꯕ ꯈꯔ ꯌꯥꯎꯕ
ꯎꯝ ꯌꯥꯏ ꯌꯥꯏ ꯑꯗꯨꯗꯤ ꯐꯔꯦ ꯑꯗꯨꯅꯤ ꯃꯔꯨ ꯍꯌꯦꯡ ꯉꯁꯤꯕꯨꯗꯤ ꯑꯩꯈꯣꯏꯒꯤ ꯗꯨꯀꯥꯟꯒꯤ ꯏꯆꯤꯜ ꯏꯅꯥꯎꯃꯩꯗꯣ ꯑꯩꯈꯣꯏꯒꯤ ꯑꯗꯨ ꯆꯥꯝꯃ ꯆꯁꯤꯅ ꯉꯁꯤꯗꯣ ꯍꯥꯏꯅꯕ
ꯎꯝ
ꯍꯥꯡꯉꯤ ꯑꯗꯨ ꯇꯧꯔꯛꯄꯅꯦ ꯑꯗꯨ ꯍꯌꯦꯡ ꯅꯣꯡꯃ ꯏꯇꯥꯎꯒꯤꯁꯨ ꯊꯕꯛ ꯍꯥꯡꯉꯥꯟꯅ ꯑꯩꯈꯣꯏꯁꯨ ꯊꯕꯛ ꯑꯩꯈꯣꯏꯒꯤ ꯊꯣꯛꯇꯕ ꯅꯨꯃꯤꯠꯅ ꯍꯥꯏꯇꯥꯔꯦꯅꯦ ꯍꯟꯗꯛ ꯄꯥꯎ ꯐꯥꯎꯅꯒ ꯑꯗꯨꯝ ꯆꯥꯛ ꯑꯃ ꯑꯗꯨꯝ ꯆꯥꯁꯦꯕ
ꯑꯩꯈꯣꯏ ꯊꯦꯡꯗ꯭ꯔꯁꯨ ꯀꯨꯏꯔꯦ ꯅꯣꯡꯃ ꯊꯦꯡꯅꯔꯀꯣ ꯌꯦꯟꯁꯥꯡꯗꯨ ꯉꯥꯅꯨ ꯍꯧꯖꯤꯛ ꯀꯀꯥ ꯂꯥꯛꯑꯣꯗꯣ ꯇꯧ ꯀꯪꯅ ꯉꯧꯔ ꯆꯪ ꯆꯥꯁꯤꯁꯦ
ꯑ ꯉꯥꯅꯨꯁꯤ ꯆꯥꯅꯤꯡ ꯆꯥꯅꯤꯡ ꯂꯩꯔꯝꯃꯤꯅꯦ ꯑꯩꯁꯨ ꯀꯨꯏꯔꯒ ꯉꯥꯅꯤ ꯆꯥꯅꯤꯡꯉꯥꯏ ꯂꯩꯔꯝꯃꯤꯁꯦ
ꯎꯝ ꯑꯩꯈꯣꯏꯒꯤ ꯎ ꯃꯨꯁꯨꯛ ꯃꯨꯅ ꯉꯧꯔꯒ ꯍꯦꯛꯇ ꯆꯥꯔꯒ ꯍꯩ ꯃꯍꯤ ꯑꯃ ꯊꯛꯑꯒ ꯅꯨꯡꯉꯥꯏꯅ ꯆꯥ ꯐꯖꯅ ꯅꯨꯡꯉꯥꯏꯗꯣꯏꯄꯣꯅꯤꯅ
ꯃꯥꯅꯦ ꯑꯗꯒꯤ ꯍꯧꯖꯤꯛ ꯃꯔꯨꯞ ꯈꯣꯏꯒꯤ ꯍꯧꯖꯤꯛꯀꯤ ꯈꯨꯟꯒꯤ ꯑꯩꯈꯣꯏꯒꯤ ꯑꯃ ꯃꯤ ꯃꯌꯥꯝ ꯂꯥꯛꯅꯕꯗꯣ ꯄꯥꯠ ꯑꯃ ꯑꯩꯈꯣꯏꯒꯤ ꯀꯩꯅꯣ ꯇꯧꯕꯗꯣ ꯐꯥꯝꯒꯌꯥꯝ ꯇꯧꯕ ꯑꯃ ꯑ ꯁꯦꯃꯦ ꯍꯥꯏ ꯇꯥꯏꯌꯦꯕꯀꯣ
ꯎꯝ ꯌꯥꯏꯌꯦꯦ ꯃꯔꯨꯞ ꯑꯗꯨꯗ ꯆꯠꯁꯦ ꯑꯗꯨ ꯑꯗꯨꯒꯤ ꯃꯐꯝꯗꯨꯣ ꯌꯥꯝ ꯅꯨꯡꯉꯥꯏꯕꯅꯤ ꯑꯩꯈꯣꯏ ꯏꯂꯥꯞ ꯂꯥꯞꯅꯗ꯭ꯔꯦ ꯑꯩꯕꯨꯗꯤ ꯆꯠꯄꯨꯗꯨ ꯆꯠꯂꯁꯨ ꯃꯔꯨ ꯍꯣꯏ ꯆꯠꯇꯃꯤꯅꯀꯣ
ꯍꯣꯏ ꯍꯣꯏ
ꯆꯠ ꯅꯨꯡꯉꯥꯏꯅꯤ ꯍꯥꯏꯗꯤ ꯀꯩꯅꯣꯅꯤꯗ ꯑꯩꯈꯣꯏꯒꯤ ꯄꯥꯠ ꯇꯥꯏꯞ ꯇꯧꯔꯒ ꯅꯥꯀꯟꯗ ꯁꯪꯗꯪ ꯁꯥꯔꯒ ꯅꯪꯒꯤ ꯏꯁꯤꯡ ꯅꯨꯡꯁꯤꯡ ꯃꯩ ꯏꯁꯤꯡ ꯅꯨꯡꯁꯤꯡ ꯂꯣꯏ ꯐꯪꯉꯒꯀꯣ ꯃꯣꯏꯅ ꯄꯣꯂꯤꯛꯀ ꯄꯤꯔꯒ ꯑꯩꯈꯣꯏꯅ ꯊꯣꯡꯉꯨꯗꯣꯏꯅꯦꯕ ꯖꯁ ꯑꯗꯨꯒ ꯆꯥꯕ ꯈꯣꯠꯄ ꯑꯗꯨꯒ ꯏꯁꯩ ꯅꯃꯥꯏ ꯏꯁꯩ ꯅꯣꯡꯉꯥꯏ ꯇꯥꯒꯦꯁꯨ ꯌꯥꯔꯦ ꯇꯥꯡꯉꯁꯤ ꯌꯥꯔꯦ ꯅꯣꯡ ꯐꯥꯗꯛ ꯑꯦꯟꯖꯣꯏ ꯅꯨꯡꯉꯥꯏꯊꯣꯛꯄꯅꯤꯅꯀꯣ
ꯃꯥꯅꯦ
ꯅꯨꯡꯉꯥꯏꯗꯣꯏꯅꯦ ꯃꯔꯨꯞ ꯍꯧꯨꯖꯤꯛꯀꯥꯟꯁꯤꯗꯤ ꯄꯣꯊꯥꯐꯝꯗꯤ ꯃꯈꯟ ꯃꯈꯜ ꯃꯌꯥꯝ ꯂꯩꯔꯦ ꯑ ꯊꯕꯛ ꯋꯥ ꯋꯥ ꯁꯨ ꯃꯤ ꯃꯩ ꯊꯕꯛ ꯋꯥꯡ ꯋꯥꯟ ꯁꯨꯅꯔꯕꯅꯤꯀꯣ ꯄꯣꯊꯥꯐꯝꯁꯤ ꯃꯤ ꯃꯈꯩ ꯄꯨꯈ ꯃꯌꯥꯝ ꯃꯌꯥꯝ ꯁꯦꯝꯃ ꯑꯣꯏ ꯇꯥꯔꯦ
ꯃꯥꯅꯤ ꯃꯥꯅꯤ ꯁꯦꯟꯗꯥꯜ ꯂꯝꯕꯤꯁꯦ ꯑꯗꯨꯗꯣ ꯂꯣꯏ ꯆꯠꯅꯈꯔꯦꯕ ꯑꯌꯥꯝꯕꯀꯣ ꯑꯗꯨꯝꯕ ꯍꯥꯡꯉꯒ ꯍꯥꯏꯥꯏ ꯍꯥꯏ ꯇꯥꯔꯦ ꯀꯩ ꯇꯧꯔꯒ ꯑꯩꯈꯣꯏꯒꯤ ꯃꯤ ꯂꯥꯛꯅꯕ ꯃꯤ ꯆꯪꯅꯕ ꯁꯨꯃꯥꯏꯅ ꯇꯧꯔ ꯐꯖꯅ ꯁꯦꯝꯃꯒ
ꯃ ꯃꯇꯝꯒꯤ ꯑꯑꯣꯟꯕꯅꯤꯅ ꯃꯔꯨꯞꯁꯤ ꯍꯥꯏꯗꯤ ꯃꯇꯝ ꯃꯇꯝꯗꯨꯒꯤ ꯆꯠꯅꯕꯤ ꯏꯟꯗꯁꯨ ꯌꯥꯗꯕꯅꯤꯅꯀꯣ ꯌꯥꯝ ꯍꯦꯟꯅ ꯑꯗꯨ ꯑꯗꯥꯏ ꯅꯠꯇꯕꯤꯗ ꯍꯥꯏꯗꯤ ꯆꯠꯅꯕꯤꯗꯨ ꯏꯜꯂꯒ ꯄꯩꯁꯥ ꯇꯥꯔꯧꯗ꯭ꯔꯗꯤ ꯀꯔꯝ ꯀꯥꯏꯅ ꯇꯥꯅꯤ ꯅꯪꯒꯤ ꯁꯦꯟꯃꯤꯠꯂꯣꯟꯁꯤ ꯁꯤꯡꯒꯄꯔꯤꯎ ꯑꯣꯏꯖꯅꯤ ꯍꯥꯏꯕ
ꯃꯥ ꯃꯖ
ꯆꯨꯝꯅ ꯂꯩꯔꯗꯤ ꯀꯃꯥꯏꯅ ꯄꯩꯁꯥ ꯄꯥꯏꯒꯅꯤ
ꯃꯥ ꯇ ꯑꯗꯨ ꯑꯗꯨꯅ ꯇ ꯑꯗꯨꯕꯨ ꯍꯅ ꯑ ꯑꯦꯟꯖꯥꯝꯕꯨ ꯀꯃꯥꯏꯅ ꯊꯥꯈ꯭ꯔꯕꯥ ꯀꯃꯥꯏꯅ ꯇꯧꯒꯦꯅ
ꯇꯧ ꯊꯥꯈꯔꯦ ꯉꯔꯥꯡ ꯌꯥꯝꯥꯡ ꯑꯃ ꯊꯥꯔꯔꯤ ꯇꯧ
ꯎꯝ
ꯅꯨꯡꯉꯥꯏ ꯑꯗꯨꯝ ꯐꯖꯅ ꯇꯧ ꯃ ꯉ꯭ꯔꯥꯡ ꯑꯃꯨ ꯊꯥ ꯑꯃ ꯊꯥꯔꯨꯕꯅꯦ ꯑꯗꯣ ꯌꯦꯡ ꯇꯕ ꯏꯁꯣꯔꯅ ꯀꯔꯤ ꯇꯝꯕꯤꯕꯅꯣ ꯍꯥꯏꯕꯗ ꯑꯩꯈꯣꯏꯗ
ꯎꯝ ꯑꯣ ꯀꯂꯁꯟ ꯏꯗꯇ ꯎꯝ ꯀꯔꯤ ꯊꯥꯗ ꯍꯥꯏꯗꯣꯛꯀꯅꯤ ꯍꯥꯏꯅ ꯇꯥꯕ
ꯇ ꯑꯗꯨꯗꯤ ꯊꯥ ꯑꯅꯤ ꯑꯍꯨꯝ ꯑꯃ ꯑꯅꯤꯃꯨꯛ ꯂꯩ ꯍꯥꯏꯗꯣꯛꯂꯔꯅꯤ ꯆꯞ ꯆꯥꯕꯗ ꯍꯥꯏꯕ ꯉꯝꯗꯦ ꯃꯣꯏ ꯇꯥꯏꯃꯤꯡꯗꯣ ꯑꯩꯈꯣꯏꯁꯨ ꯍꯥꯏꯕ ꯉꯝꯗꯕꯀꯣꯠꯇ
ꯎꯝ ꯃꯥꯅꯦ ꯑꯗꯨꯕꯨ ꯂꯦꯞꯇ꯭ꯔꯗꯤ ꯑꯗꯨꯝ ꯅꯣꯡꯃꯗꯁꯨ ꯁꯣꯏꯗꯅ ꯑꯗꯨꯝ ꯃꯥꯏ ꯄꯥꯗꯕꯅꯤꯗ
ꯃꯥꯅꯤ ꯃꯥꯅꯤꯇ
ꯍꯧꯖꯤꯛꯁꯤ ꯑꯦꯛꯖꯥꯝ ꯊꯥꯈ꯭ꯔꯕꯅꯤꯅ ꯈꯤꯇꯪ ꯑꯃꯨꯛ ꯊꯕꯛꯁꯤ ꯑꯩꯈꯣꯏ ꯈꯤꯇꯪ ꯍꯥꯡꯉꯝꯃꯅꯤꯅꯦꯇꯥꯎ ꯍꯥꯡꯉꯕ꯭ꯔꯥ ꯀꯃꯥꯏꯅ ꯇꯧꯒꯦ
ꯍꯪ ꯍꯪꯉꯦ ꯏꯇꯧ ꯊꯕꯛꯁꯤ ꯑꯗꯨꯅꯅꯦ ꯑꯩꯅ ꯉꯁꯤ ꯀꯔꯤ ꯌꯨꯝꯒꯤ ꯀꯔꯤ ꯀꯔꯥ ꯃꯇꯆꯥꯁꯤꯡ ꯊꯥꯕꯗ ꯌꯥꯎꯏ ꯈꯣꯠꯂꯤ ꯍꯥꯏꯗ ꯊꯕꯛꯁꯤꯦ ꯍꯥꯡꯉꯕ ꯍꯥꯏꯗ ꯈꯦꯥꯡ ꯇꯧꯕꯗ ꯅꯤꯗ
ꯎꯝ
ꯏꯥꯎ ꯌꯨꯝꯒꯤ ꯀꯔꯤ ꯀꯔ ꯗꯨꯀꯥꯟ ꯊꯣꯛꯄꯗ ꯌꯨꯝꯒꯤ ꯃꯇꯦꯡ ꯀꯌꯥ ꯑꯃꯇ ꯇꯧꯗ꯭ꯔꯣ ꯀꯥꯏ ꯀꯃꯥꯏꯅ ꯇꯧꯔꯤꯅꯣ
ꯑꯗꯨꯒꯗꯨꯀ ꯌꯨꯝꯒꯤ ꯊꯕꯛꯁꯤ ꯇꯧꯔꯤ ꯇꯧꯋꯤ ꯑꯗꯨꯝ ꯍꯥꯏꯇꯥꯔꯦ ꯑꯗꯣ ꯍꯥꯟꯅ ꯎꯝꯅ ꯐꯖꯅ ꯄꯣꯠ ꯆꯩ ꯊꯥꯕꯈꯣꯠꯄ ꯍꯣꯏ ꯇꯥꯗ ꯏꯆꯥ ꯅꯨꯄꯤ ꯊꯥꯕ ꯈꯣꯠꯄ ꯃꯇꯦꯡ ꯄꯥꯡꯕ ꯑꯗꯨꯗꯤ ꯀꯌꯥ ꯇꯧꯕ ꯉꯝꯗꯦ ꯍꯥꯏꯇꯥꯔꯦ ꯗꯨꯀꯥꯟ ꯑꯃ ꯐꯖꯅ ꯊꯣꯛꯈ꯭ꯔꯕꯅꯤꯅꯀꯣ ꯑꯩꯅ ꯉꯝꯅꯕ ꯍꯣꯠꯅꯒꯔ꯭ꯕꯅꯤꯅꯥ ꯑꯗꯨ ꯍꯥꯏ ꯅꯨꯃꯤꯠꯇꯥꯀꯥꯟꯗ ꯆꯪꯉꯛꯄꯅꯤꯅꯥꯀꯣ ꯌꯨꯝꯒꯤ ꯑꯃꯨꯛ ꯀꯩꯅꯣ ꯇꯧꯕꯁꯤ ꯉꯝꯗꯦ ꯐꯖꯅ ꯍꯟꯗꯛꯇꯤ
ꯃꯥꯅꯤꯅꯦ ꯆꯨꯝꯃꯤꯅꯤ ꯑꯗꯨꯅ ꯑꯗꯨꯁꯨ ꯊꯕꯛ ꯏꯪꯈꯥꯡꯗꯤ ꯑꯃꯁꯨ ꯑꯃꯁꯨ ꯃꯌꯥꯝ ꯇꯧꯕ ꯉꯝ ꯑꯗꯨꯅꯤꯅꯦ ꯌꯥꯝ ꯇꯧꯕ ꯈꯜꯂꯛꯇꯕꯁꯨ ꯇꯧꯗꯔ꯭ꯁꯨ
ꯄꯩꯁꯥ ꯇꯥꯟꯗꯕꯗꯤ ꯌꯥꯗꯕꯅꯤꯅ
ꯎꯝ
ꯑꯗꯨꯅꯤ ꯄꯣꯠ ꯆꯩꯩꯅ ꯁꯨꯝ ꯇꯥꯡꯈꯠꯂꯛꯏꯕ ꯑꯁ ꯐꯤꯔꯣꯝꯁꯨ ꯍꯧꯖꯤꯛ ꯐꯖꯅ ꯇꯥꯡꯉꯦꯕ ꯏꯇꯥꯎ ꯍꯧꯖꯤꯛ ꯐꯤꯔꫭꯜ ꯁꯦꯀꫭ ꯑꯩꯅ ꯂꯧꯔꯤꯁꯦ ꯍꯧꯖꯤꯛ ꯐꯖꯅ ꯇꯥꯡꯈꯠꯂꯦ ꯐꯤꯔꯣꯟꯁꯤ ꯑꯗꯨꯝ ꯌꯣꯟꯗ ꯌꯥꯗꯕꯩ ꯌꯣꯜꯂꯤꯕ ꯍꯥꯏꯗꯨꯅꯦ
ꯍꯣꯏꯗ ꯏꯇꯥꯎ ꯈꯔ ꯈꯔꯕꯨ ꯂꯦꯝꯃꯗꯤ ꯐꯔ ꯌꯔꯦꯗꯥ ꯏꯇꯥꯑꯣ
ꯍꯣꯏ ꯏꯇꯥꯑꯣ ꯑꯗꯨ ꯐꯔꯦ ꯢꯇꯥꯑꯣ ꯋꯥꯔꯤꯍꯁꯨ ꯅꯨꯡꯉꯥꯏ ꯍꯥꯏ ꯅꯣꯡꯃ ꯐꯖꯅ ꯁꯨꯇꯤ ꯑꯃ ꯀꯩꯅꯣ ꯇꯧꯔꯒ ꯍꯥꯏꯅꯔꯒꯀꯣ ꯀꯩꯅꫭ ꯆꯥ ꯑꯃ ꯆꯁꯤ ꯀꯗꯥꯏꯅꫭ ꯇꯥꯍꯥꯏ ꯊꯝꯃꯦ ꯊꯝꯃꯦ